ꯑ
ꯑꯥꯎ
ꯑꯩꯗꯤ ꯅꯪ ꯄꯥꯏꯔꯛꯇꯕꯒ ꯃꯥꯜꯂꯨꯔꯦ
ꯏꯁ ꯑꯗꯨꯒ ꯄꯥꯏꯔꯛꯏꯔꯕ ꯉꯁꯥꯏꯒꯤ ꯅꯦꯠꯇꯣ ꯀꯩꯗꯩꯖꯥꯠꯅꯣ
ꯅꯪꯒꯤꯅꯤ ꯑꯩꯈꯣꯏꯒꯤ ꯇꯧꯗꯦ
ꯁ ꯑꯩꯁꯦ ꯐꯣꯟ ꯑꯃꯨꯛ ꯂꯥꯛꯁꯜꯂꯛꯑꯦꯅꯦ ꯑꯩꯈꯣꯏ ꯏꯅꯦ ꯄꯇꯤꯅꯤ ꯑꯣꯛꯀꯦ ꯑꯣꯛꯄ ꯇꯥꯠꯈꯤꯗꯣꯏ ꯖꯥꯠꯂꯣ ꯍꯂꯣ ꯍꯥꯥꯎ ꯍꯥꯎ ꯍꯥꯥ
ꯊꯝꯒꯔꯕꯣ
ꯊꯝꯒꯔꯦ
ꯀꯩ ꯍꯥꯏꯔꯅꯣ ꯃꯖꯨ ꯇꯟꯖꯥ ꯆꯥꯗ ꯐꯣꯟ ꯇꯧꯔꯛꯏꯅꯦꯅ
ꯆꯥꯗꯝ ꯑꯗ ꯑꯣꯛꯇ꯭ꯔꯦꯗꯅ ꯐꯣꯟ ꯄꯥꯏꯗꯦ ꯍꯥꯏꯔꯛꯇꯣꯏꯕ ꯑꯗꯨꯟ ꯑꯩ ꯉꯁꯥꯏꯅꯦꯠꯇꯣ ꯑꯩꯅ ꯑꯗꯨꯗꯣ ꯐꯣꯟꯗꯣ ꯅꯪꯒꯤ ꯐꯣꯟꯁꯦ ꯀꯛꯄꯁꯨ ꯌꯥꯗꯕꯤ ꯑꯩꯅ ꯃꯤꯅꯤꯠꯇꯣ ꯑꯗꯨꯝ ꯁꯨꯔꯀꯥꯟꯗ ꯇꯧ ꯀꯛꯑꯒꯦꯅ ꯂꯩꯔꯕ ꯑꯗꯨꯒꯅꯦ ꯀꯛꯄꯁꯨ ꯌꯥꯗ꯭ꯔꯦ ꯁꯨꯏꯑꯣꯞ ꯊꯝꯃꯀꯥꯟꯗ ꯌꯥꯏ
ꯑꯗꯨꯅꯦ ꯐꯣꯟ ꯇꯧꯕꯒ ꯆꯠꯇꯦ ꯍꯥꯏꯕ
ꯑꯩ ꯐꯣꯟ ꯅꯦꯠꯁꯦ ꯀꯩꯗꯧꯔꯕꯅꯣ ꯈꯪꯗꯦ
ꯗꯣꯡ ꯉꯥꯜꯂꯑꯀꯥꯟꯗ ꯌꯥꯕꯒꯤ ꯃꯦꯁꯦꯖ ꯂꯥꯛꯑꯦ
ꯑꯃꯨꯛ ꯇꯥꯗ꯭ꯔꯕꯣ
ꯇꯥꯔꯦ ꯇꯥꯗ꯭ꯔꯣꯅ
ꯇꯥꯔ‌ꯦ ꯇꯥ ꯇꯨꯗ ꯇꯥꯗꯕ ꯃꯥꯟꯕ
ꯇꯥꯏ ꯇꯥꯏ ꯅꯪ ꯌꯥꯝ ꯅꯅ ꯁꯄꯗ ꯌꯥꯝ ꯅꯨꯡꯉꯥꯏꯇꯕ ꯃꯥꯜꯂꯦ ꯅꯪ ꯐꯣꯟꯕꯗꯣ ꯄ꯭ꯔꯥꯅꯕꯤꯗꯗ
ꯁꯥꯥꯖꯕ ꯎ ꯎꯠꯇ ꯚꯔꯔ ꯄꯠꯊꯔꯒꯅꯦ ꯈꯣꯡꯉꯁꯨ ꯊꯥꯡꯅꯤꯡꯗꯕ ꯖꯥꯠꯅꯤ
ꯎ ꯕꯃꯅ ꯀꯥꯏ ꯁꯈꯔꯒꯦ ꯇꯒ
ꯂꯩ ꯁꯤꯗ
ꯁꯨꯝꯂꯥꯛꯀ ꯂꯥꯛꯈꯤꯗ꯭ꯔꯦ ꯑꯩꯈꯣꯏꯗꯒ
ꯕꯦ ꯑꯃꯒ ꯁꯪꯗꯕꯅꯤꯅꯦ ꯅꯣꯏꯕꯣ
ꯎꯨꯡꯌꯥ
ꯄꯨꯡ ꯃꯉꯥ ꯃꯈꯥꯏꯗ ꯁꯤ ꯍꯜꯂꯛꯑꯒ ꯇꯨꯝꯃꯅꯤ ꯑꯗꯨ ꯍꯜꯂꯛꯑꯒ ꯇꯨꯏꯁꯟ ꯍꯧꯒꯠꯂ ꯇꯨꯏꯁꯟ ꯆꯠꯂꯅꯤ
ꯃꯥꯅ ꯍꯦꯟꯅ ꯁꯪꯗ꯭ꯔꯦ ꯑꯩꯈꯣꯏꯗꯒꯤ ꯊꯕꯛ ꯃꯥꯅ ꯍꯦꯟꯅ ꯆꯤꯜꯂꯦ
ꯍꯌꯦ ꯑꯗꯨꯣ ꯄꯥꯡꯊꯣꯛꯑꯦ ꯈꯪꯁꯤꯟꯒ
ꯑꯗꯨ ꯃꯌꯥꯝꯀ ꯀꯪꯁꯤꯜꯂꯦ ꯐꯣꯟꯁꯨ ꯌꯦꯡꯕ ꯁꯪꯗ꯭ꯔꯦꯃ
ꯎꯝ ꯀꯃ ꯍꯥꯏꯗ꯭ꯔꯣ ꯐꯣꯟ ꯌꯦꯡꯒꯦꯒ
ꯉꯥꯏꯍꯥꯛ ꯉꯥꯏꯍꯥꯛꯇꯪ ꯌꯦꯡꯉꯤ ꯁꯤ ꯇꯨꯝ ꯍꯧꯒꯠꯂꯛꯑꯅꯤ ꯑꯗꯨꯒ ꯇꯨꯏꯁꯟ ꯆꯠꯄ ꯃꯇꯝ ꯌꯧꯔꯛꯑꯅꯤ ꯆꯠꯂꯅꯤ ꯍꯜꯂꯛꯑꯅꯤ ꯂꯪ ꯁꯥꯟꯅꯔꯥꯅꯤ ꯑꯍꯥ ꯑꯗꯨꯒ ꯑꯗꯨꯝ ꯇꯨꯝꯕ ꯇꯥꯏꯃꯤꯡ ꯌꯥꯎꯔꯦ ꯑꯗꯨꯝ ꯇꯨꯝꯕ ꯑ ꯃꯥꯅ ꯎꯝ ꯃꯥꯅ ꯍꯥꯏꯉ ꯕꯦꯟꯗꯅꯦ ꯃꯥꯒ ꯆꯤꯆꯦ ꯑꯉꯥꯝꯕꯤꯒ ꯋꯥꯔꯤ ꯁꯥꯟꯅꯩꯌꯦ ꯑꯗꯨꯒ ꯅꯨꯄꯤ ꯑꯃꯅ ꯂꯥꯡꯒꯅꯨ ꯍꯥꯏꯔꯤ
ꯎ ꯀꯅꯥꯅꯣ ꯅꯨꯄꯤꯗꯨꯅ
ꯐꯥꯡ ꯗꯦꯍꯂꯥꯏ ꯁꯥꯕꯤꯅꯤ ꯃꯍꯔ
ꯃꯣꯏꯗꯣ ꯇꯣꯡꯕ꯭ꯔꯣ ꯑꯩꯁꯦ
ꯃꯣꯏꯗ ꯉꯁꯤ ꯀꯅꯥ ꯇꯣꯡꯉꯛꯄ ꯇꯣꯡꯉꯛ ꯃꯥꯜꯂꯦꯗꯅ
ꯎꯝ
ꯑꯗꯨ ꯆꯦꯉꯥꯝꯤꯕꯅꯤ ꯋꯥꯔꯤ ꯁꯥꯟꯅꯩꯉꯥꯏꯗ ꯂꯥꯡ ꯀꯟꯗꯣ ꯇꯥꯅꯤꯡꯗꯦ ꯍꯥꯏ
ꯃꯤ ꯑꯉꯥꯡꯕꯦꯟꯂꯒ ꯇꯣꯡꯁꯤꯜꯂꯒ ꯂꯥꯡꯒꯗꯅꯣ ꯀꯥꯏꯅ ꯄꯛꯇ꯭ꯔꯤꯕ
ꯑꯗꯨꯗ ꯑꯩꯈꯣꯏ ꯚꯦꯟꯗꯣ ꯂꯣꯏꯅ ꯇꯦꯛꯄ ꯇꯥꯔꯦ ꯍꯥꯏꯅꯤ ꯃꯣꯏ ꯑꯍꯟꯗꯤ ꯕꯁꯇ ꯇꯣꯡꯒꯗꯕ ꯅꯠꯇ꯭ꯔꯣ ꯕꯥ ꯥꯏ
ꯎꯝ ꯃꯣꯏ ꯁ꯭ꯀꯨꯜꯒꯤ ꯁꯥꯇ꯭ꯔ ꯑꯣꯏꯗ꯭ꯔꯕ ꯇꯣꯡꯉꯛꯏꯁꯤꯦꯃ ꯍꯥꯏꯁꯦ
ꯈꯊꯦ ꯊꯣꯏ ꯃ ꯏꯁꯀꯨꯜ ꯁꯥꯇ꯭ꯔꯔ ꯈꯊꯦ ꯀꯩꯊꯣꯏ ꯂꯥꯡꯉ ꯀꯅꯣ ꯁꯤꯗ ꯂꯥꯡꯕ ꯌꯥꯗꯦ
ꯕꯤꯌꯥꯟꯒꯣꯡꯅ ꯇ ꯁ ꯂꯩꯦ
ꯄꯨꯛꯁꯦ ꯄꯤꯛ ꯊꯜꯂꯒꯅꯦ ꯏꯅꯣꯝꯁꯨ ꯊꯕꯅꯦ ꯀꯟ ꯆꯗꯤ ꯑꯗꯨꯒꯅꯦ ꯆꯥꯛ ꯈꯔꯖꯤꯛꯇ ꯆꯥꯗ ꯉꯔꯤ ꯍꯥꯏꯏ ꯆꯈꯤ ꯇꯪ ꯆꯥ ꯑꯗꯨ ꯑꯗꯨꯣ
ꯏ ꯀꯄꯁꯣ ꯅꯪꯦ ꯃꯃꯅ
ꯍꯃꯥꯆꯥꯠꯂꯦ
ꯎꯝ
ꯍꯥꯎꯗꯤ
ꯍꯥꯎ ꯑꯣꯏ ꯍꯦ ꯈꯁꯤ
ꯀꯦꯖꯤꯗꯤ ꯍꯥꯎꯕ꯭ꯔꯥ
ꯑꯗꯨꯒ ꯃꯣꯏꯒꯤ ꯆꯍꯥꯎ ꯈꯦꯔꯗꯅ ꯁꯪꯒꯣꯝ ꯑꯃꯐꯥꯎ ꯌꯧꯗ
ꯑꯣ ꯑꯩꯈꯣꯏ ꯃꯥ ꯇꯣ ꯄ ꯂꯁꯦꯗ ꯑꯩꯈꯣꯏꯁꯨ
ꯁꯪꯒꯣꯝꯁꯦ ꯀꯠꯄꯤꯔꯛꯇꯕ꯭ꯔꯥ ꯀꯩꯅꯣ ꯍꯥꯞꯇꯕ꯭ꯔꯥ ꯀꯩꯅꯣ
ꯁꯪꯒꯣꯝ ꯀꯜꯂꯛꯑꯝꯃꯔꯣꯏ ꯀꯅꯥꯅ ꯀꯜꯂꯛꯇꯣꯏꯅꯣ ꯁꯪꯒꯣꯝ ꯑꯗꯨ ꯀꯜꯂꯛꯇꯕꯈꯩꯗꯤ ꯃꯣꯏꯁꯨ ꯈꯔ ꯄꯨꯊꯣꯛꯑ ꯇꯧ ꯌꯥꯏ ꯄꯣꯠꯅꯤ ꯅꯠꯇ꯭ꯔꯣ
ꯑꯗꯨꯅꯦ ꯁꯪꯒꯣꯝ ꯑꯃꯐꯥꯎ ꯌꯥꯎꯗꯦꯁꯤꯦꯅꯤꯒ ꯇꯥꯒ ꯇꯣꯠꯂꯒ ꯆꯤꯟꯗꯨꯔꯒ ꯆꯥꯛꯔꯒ ꯆꯠ ꯃꯥꯟꯅꯈꯤꯑꯗꯅ
ꯀ
ꯃ ꯍꯦꯟꯗꯗꯤ ꯄꯜꯜꯂꯤꯤꯒꯂꯥꯏꯅꯅꯤ ꯍꯥꯏ ꯂꯩ ꯀꯥꯏ ꯂꯩ ꯀꯥꯏ
ꯀꯥꯡꯒꯌꯥ
ꯌꯥ ꯎꯝ
ꯑꯩꯈꯣꯏꯒꯤ ꯄꯥꯂꯤ ꯅꯥꯏꯔꯒ ꯖꯒꯣꯏ ꯁꯥꯕꯗ ꯌꯥꯝ ꯅꯨꯡꯉꯥꯏꯕꯅꯦ ꯊꯣꯏꯕꯤꯅꯎ ꯁꯥꯎꯋꯣ ꯅꯤꯡꯉ ꯑꯣꯟ ꯄꯥꯔꯂꯒ ꯁꯥꯕꯅꯦ ꯑꯩꯗꯤ ꯁꯥꯔꯗꯤ ꯃꯧꯁꯗꯤ ꯁꯥꯗ꯭ꯦꯥ ꯈꯪꯗ꯭ꯦ
ꯁꯥꯎ ꯃꯣꯏ ꯄꯥꯂꯤ ꯅꯩꯅꯅꯅꯤꯒꯤ ꯍꯥꯏꯕꯅꯤ ꯍꯟꯂꯒꯗꯤ ꯀꯥꯡꯒ ꯆꯤꯡꯅꯤ
ꯆꯤꯡꯖꯩ ꯍꯥꯏꯕꯅꯤ ꯀꯥꯡꯗꯦ ꯑꯗꯨꯗ ꯄꯥꯂꯤ ꯅꯥꯏꯅꯔꯒ ꯄꯥꯇꯤ ꯑꯣꯏꯔ ꯖꯒꯣꯏ ꯁꯥꯕꯗ ꯌꯥꯝ ꯅꯨꯡꯉꯥꯏꯕꯅꯦ ꯍꯥꯏꯕ
ꯑꯗꯨ ꯃꯣꯏ ꯀꯃꯤꯇꯤꯒ ꯁꯦꯝꯈ꯭ꯔꯦ
ꯁꯦꯝꯕꯅꯦ ꯀꯃꯤꯇꯤꯒ ꯁꯦꯝꯈ꯭ꯔꯥ
ꯍꯔꯥꯡ ꯍꯔꯥꯡ ꯑꯣꯏꯒꯦ ꯍꯥꯏꯁꯦ
ꯃꯃꯟ ꯁꯣꯏꯕ ꯍꯣꯏ ꯑꯣꯏꯕꯅꯦ
ꯂꯥꯏ ꯍꯔꯥꯎꯒꯤ ꯑꯣꯏꯕꯗꯣ
ꯎꯝ ꯀꯥꯒꯣꯕꯤꯟꯗꯤ ꯌꯥꯎꯗꯦ ꯑꯃꯟ ꯁꯕꯥ ꯑꯗꯒꯤꯗꯤ ꯌꯣꯡꯗꯣꯡꯗꯒꯤ ꯈꯨꯅꯧꯗꯒꯤ ꯃꯣꯏ ꯄꯨꯟꯕꯅꯦ ꯃꯣꯏ ꯌꯥꯝꯕꯅꯦ
ꯃꯣꯏ ꯈꯨꯅꯧꯃꯤ ꯌꯥꯎꯔꯗꯤ ꯈꯔꯗꯤ ꯌꯥꯝ ꯀꯟꯅꯤ ꯃꯣꯏ ꯌꯥꯎꯗ꯭ꯔꯗꯤ
ꯌꯥꯎꯕ
ꯎꯝ ꯅꯨꯡꯉꯥꯏꯗꯣꯏꯖꯥꯠꯅꯤꯅꯦ
ꯃ ꯑꯗꯨꯖ
ꯑ ꯈꯣꯏꯕꯨꯡꯖꯥꯅ ꯑꯃꯨꯛ ꯈꯪꯗ꯭ꯔꯤꯅ ꯍꯥꯏꯕ ꯀꯥꯡ ꯆꯤꯡꯉꯛꯄꯒ ꯃ ꯃꯣꯏ ꯄꯤꯛꯏ ꯀꯥꯟꯗ ꯑꯃꯨꯛꯇꯤ ꯆꯤꯡꯒ꯭ꯔꯗ꯭ꯔꯔꯤ ꯆꯤꯡꯈꯤꯗ꯭ꯔꯦꯗꯅ
ꯍꯣꯏ ꯑꯗꯨꯗꯩ ꯃꯊꯪꯗ ꯑꯗꯨꯝ ꯂꯥꯟ ꯇꯧꯈ꯭ꯔꯦ ꯁꯤꯤꯡꯕ ꯑꯗꯨꯝ ꯌꯥꯒꯗ꯭ꯔꯦ ꯑꯗꯨꯗꯅ
ꯅꯠꯇꯦ ꯃꯣꯏ ꯏꯄꯨ ꯁꯤꯈꯤꯕꯗꯒꯤ ꯅꯤꯡꯁꯤꯡꯤꯡꯈꯤꯗꯕ
ꯑꯧ ꯃꯣꯏ ꯏꯄꯨ ꯁꯤꯔꯦꯗꯅ ꯃꯣꯏ ꯏꯄꯨ ꯁꯤꯒꯗꯕ ꯍꯌꯦꯡꯅꯦ ꯍꯥꯏꯕꯗꯨꯗ ꯅꯤꯡꯉꯣꯜ ꯄꯥꯜꯂꯤ ꯇꯥꯗꯅ ꯑꯩꯈꯣꯏ ꯅꯤꯡꯉꯣꯣꯟ ꯃꯌꯥꯝ ꯑꯩꯈꯣꯏꯔꯣꯝ ꯁꯨꯝ ꯑꯋꯥ
ꯅ ꯑꯗꯨꯝ ꯀꯥꯟꯅ ꯀꯩꯅꯣ ꯇꯧꯗ꯭ꯔꯤꯕꯣ ꯍꯥꯏꯁꯦ
ꯈ ꯖꯒꯣꯏꯒ ꯁꯥꯏꯌꯦꯕ
ꯂꯨꯍꯣꯡꯗ꯭ꯔꯤꯕ꯭ꯔꯕꯅ ꯑꯗꯨꯝ ꯀꯥꯟꯗ ꯂꯨꯍꯣꯡꯗ꯭ꯔꯤꯕꯣ ꯍꯥꯏꯕ
ꯆꯠꯂꯣ ꯍꯦ ꯂꯨꯍꯣꯡꯗ꯭ꯔꯤ ꯂꯩꯁꯥꯔꯤ ꯀꯩꯅꯣ
ꯑꯥ ꯅ ꯍꯣꯡꯉꯝꯗꯧꯕ ꯃꯥꯜꯗꯕ ꯑꯗꯨꯝ ꯀꯥꯟꯗꯣ
ꯍꯣꯡꯗ꯭꯭ꯔꯔꯤ ꯍꯣꯡꯗ꯭ꯔꯔꯤ ꯚꯥꯏ ꯁꯥꯔ ꯑꯩ ꯇꯨ ꯊꯥꯎꯖꯟ ꯁꯚꯦꯟꯇꯤꯟꯗꯅꯤ ꯀꯩꯅꯣ ꯍ
ꯆꯍꯤ ꯃꯥꯄꯟ ꯁꯨꯔꯕꯣ ꯑꯗꯨꯗꯤꯅ
ꯑꯥ ꯀꯌꯥꯝ ꯀꯨꯏꯔꯦ ꯑꯩꯡꯉꯣꯟꯟꯅ
ꯀꯏꯔ
ꯈꯪꯍꯧꯗ ꯍꯥꯏꯕ
ꯈꯪꯍꯧꯗꯦ ꯈꯪꯍꯧꯗꯦ ꯕꯤꯦꯝꯃꯒꯗꯣ ꯈꯔꯂꯗꯤ ꯂꯩ ꯁꯥꯕꯤꯒ ꯐꯥꯈ꯭ꯔꯅꯤ
ꯐꯥꯒꯔꯅꯤ ꯐꯥꯒꯠ
ꯑꯩꯈꯣꯏ ꯏꯅꯝ ꯃꯆꯥꯕꯨꯛꯇ ꯁꯖꯨ ꯃꯆꯥꯕꯨꯛꯇ ꯐꯥꯔꯦ ꯀꯥꯏꯗꯒꯤ
ꯑꯁ ꯑꯩꯈꯣꯏꯁꯦ ꯁꯥꯖꯨ ꯃꯆꯥ ꯐꯖ ꯐꯥꯔꯦ ꯀꯩꯅꯣ
ꯃꯁꯝꯅꯝ ꯁꯥꯡꯉꯦꯕ
ꯃꯊꯗ ꯑꯃꯊ ꯌꯧꯋꯦ ꯀꯣꯏꯕ ꯆꯠꯁꯦ ꯍꯥꯏꯕꯗꯨꯅ ꯀꯃꯥꯏꯅ ꯇꯧꯁꯦ ꯍꯥꯏꯕꯅꯣ
ꯆꯠꯇꯣꯏꯅꯤ ꯀꯩꯅꯣ ꯆꯠꯁꯦꯅ ꯍꯥꯏ ꯂꯩꯕꯅꯦ ꯈꯔ ꯌꯦꯡ ꯆꯠꯁꯤ ꯍꯥꯏꯔꯛꯄꯅꯦ ꯑꯩꯅ ꯇꯜꯂꯦ ꯍꯥꯏꯒꯦ
ꯁꯟꯗꯦꯗ ꯆꯁꯦ ꯍꯥꯏꯌꯣ ꯑꯦ ꯁ꯭ꯀꯨꯜꯗ ꯐꯟꯅꯤꯡꯗꯤꯌꯦ
ꯎꯝ ꯍꯥꯏꯦ ꯁꯟꯗꯦꯅ ꯁꯁꯦꯅ
ꯁꯟꯗꯦꯒꯨꯝꯕ ꯑꯝꯗ ꯆꯠꯁꯦ ꯍꯥꯏ ꯀꯥꯏꯗ ꯆꯠꯇꯣꯏꯅꯣ ꯆꯠꯄꯗꯤ ꯃꯐꯝꯗꯤ
ꯈꯪꯗꯦꯈ ꯃꯥꯜꯂꯒ ꯇꯥꯍꯟ ꯄꯣꯠꯇꯦ
ꯇꯍꯔ ꯂꯒꯟ
ꯕꯖꯥꯔꯗꯅꯦ ꯍꯥꯏꯅ ꯆꯠꯀꯗꯕ
ꯑꯗꯨꯅꯁ ꯁꯦꯔꯥꯟ ꯇꯨꯔꯥꯟ ꯇꯧꯔꯤꯁꯨꯕꯨ ꯇꯧꯋ ꯌꯥꯝ ꯉꯥꯡꯕꯅꯦꯁꯦ
ꯑꯗꯨꯗꯣ ꯕꯖꯥꯔꯗꯅ ꯍꯥꯏ ꯆꯔꯗꯤ ꯑꯩꯗꯤ ꯐꯤꯔꯣꯜꯗꯤ ꯌꯥꯔꯣꯏꯌꯦ ꯑꯩ ꯐꯤꯔꯣꯜꯗꯤ ꯈꯔ ꯐꯖꯅ ꯅꯥꯟꯅ ꯆꯠꯅꯤꯡꯉꯤ
ꯎꯝ ꯑꯗꯨ ꯐꯤꯔꯣꯝꯕꯨꯣ ꯑꯗꯨꯝ ꯃꯈꯥ ꯁꯦꯠꯆꯠꯂꯛꯑꯣ ꯐꯅꯦꯛ ꯁꯦꯠꯆꯠꯂꯛꯑꯣ ꯃꯊꯛꯇ
ꯀꯔꯤ ꯁꯦꯠꯁꯦ ꯍꯥꯏꯅꯣ
ꯅꯪ ꯖꯤꯟ ꯁꯦꯠꯂꯤꯉꯥꯏ ꯍꯥꯏꯇꯥꯔꯦꯅꯦ ꯁꯦꯔꯨ ꯀꯩꯅꯣ ꯂꯩꯕꯅꯦ ꯑꯩ ꯏꯔꯣꯏꯕꯅꯦ ꯀꯩꯅꯣꯗꯣ ꯑꯗꯨꯀꯥꯟ ꯁꯦꯅꯕꯗꯣ
ꯅꯪ ꯆꯥꯔꯣꯏꯗ ꯃꯥ ꯁꯥꯡꯅꯤ
ꯆꯠꯂꯣ ꯍꯥꯏ ꯅꯪ ꯕꯣꯏ ꯀꯌꯥꯝ ꯅꯦꯝꯒꯦ
ꯅꯪ ꯅꯗꯤ ꯐꯅꯃꯤ ꯌꯥꯅꯤ ꯀꯥꯏꯅ
ꯑꯗꯨꯏꯁꯨ ꯑꯗꯨꯝ ꯌꯥꯅꯤ ꯈꯔ ꯆꯣꯟꯅꯤ ꯑꯃꯁꯨ ꯂꯩꯕꯅꯦ ꯑꯃꯗꯨꯅ ꯈꯔ ꯀꯧꯕ ꯑꯩꯉꯣꯟꯗ ꯑꯩꯅ ꯁꯦꯠꯇꯕ ꯑꯗꯨꯒꯤ ꯑꯗꯨ ꯁꯦꯠꯂꯧꯖꯥꯠꯅꯤ ꯃꯐꯝꯗꯨ ꯌꯣꯀ ꯍꯣꯡ ꯊꯣꯛꯣꯛꯑ ꯂꯣꯏ ꯑꯗꯨ ꯁꯤꯗꯩ ꯑꯃ ꯊꯣꯛꯈ ꯂꯣꯏ ꯐꯅꯤꯦꯛ ꯈꯖꯂ
ꯌꯥꯏꯌꯦ ꯑꯗꯨꯁꯨ ꯌꯥꯏꯌꯦ
ꯋꯥ ꯂꯝꯒꯤꯅꯤꯗꯣ ꯁꯟꯗꯤꯌꯦ ꯀꯥꯏꯅ ꯑꯩ ꯑꯦꯛꯖꯥꯝ ꯃꯅꯨꯡꯗ ꯌꯥꯔꯣꯏ ꯂꯣꯏꯔꯀꯥꯟ ꯆꯠꯁꯦꯅ ꯍꯥꯏꯔꯒꯦ ꯑꯗꯨꯗꯤ
ꯅꯪ ꯑꯦꯛꯖꯝ ꯀꯥꯏ ꯅꯨꯃꯤꯠꯇꯣꯅ ꯑꯩꯖꯥ
ꯗꯦꯠ ꯊ꯭ꯔꯤꯗꯩ ꯍꯧꯗꯣꯏꯅꯦꯃꯤ
ꯑꯣ ꯍ ꯌꯥꯏ ꯗꯦ ꯊꯨꯏꯗꯩꯅ ꯗꯦ ꯀꯦ ꯑꯕꯣ
ꯗꯦꯠ ꯀꯩꯅꯣꯕ ꯐꯣꯔꯇꯤꯟꯕꯨ
ꯎꯝ
ꯑꯗꯨ ꯕ ꯆꯠꯁꯤꯗꯤ ꯗꯦꯠ ꯑꯩꯠꯇꯤꯟꯗ ꯆꯠꯂꯦ ꯍꯥꯏꯅꯤ ꯗꯦꯠ ꯑꯩꯠꯇꯤꯟ ꯁꯟꯗꯦꯗ ꯑꯃ
ꯑꯣ ꯌꯥꯏꯑꯦ
ꯃꯣꯏꯔꯥꯡ ꯆꯠꯁꯦ ꯍꯥꯏꯖꯔꯛ ꯀꯥꯟꯅꯤ
ꯃꯣꯏꯔꯥꯡꯗ ꯍꯤ ꯇꯣꯡꯉꯨꯔꯁꯨ ꯌꯥ ꯀꯤꯅꯦ ꯑꯩꯗꯤ ꯍꯤ ꯇꯣꯡꯕ ꯌꯥꯝꯅ
ꯑ ꯍꯤꯕꯨ ꯀꯩꯅꯣꯗꯣꯣꯏ ꯇꯣꯡꯒꯗꯕꯅꯤ ꯑꯍꯣꯟꯕꯤꯗꯨ ꯇꯑ ꯀꯩꯅꯣꯗꯣ ꯃꯆꯥ ꯀꯩꯕ ꯑꯃ ꯑꯗꯨꯗꯤ ꯀꯤꯖꯩꯌꯦ ꯑꯩꯁꯨ ꯑꯃ ꯀꯩꯅꯣ ꯑꯗꯨꯗꯤ
ꯍꯣꯟꯟꯗꯦꯗꯨꯗꯤ ꯀꯌꯦ
ꯎꯝ ꯑꯍꯣꯏꯕ ꯅꯠꯇꯕꯤ ꯍꯣꯏ ꯇꯣꯡꯉꯅ ꯂꯨꯄꯥ ꯀꯥꯏꯗꯣꯛꯂꯛꯑꯣꯦ ꯍꯥꯏꯕ ꯃꯃꯥꯡꯗꯅꯦ
ꯑꯁꯥ ꯃꯣꯏꯒꯤ ꯂꯣꯛꯇꯥꯛꯀꯤ ꯀꯩꯅꯣꯗꯨꯣ ꯆꯪꯉꯨꯁꯤꯔꯣ ꯀꯔꯥꯡꯒꯤꯗꯨꯗ ꯃꯣꯏꯒꯤ ꯀꯩꯅꯣꯜ ꯂꯩ
ꯀꯩꯅꯣ ꯍꯥꯏꯁꯦ ꯀꯩ ꯂꯩꯔꯤꯒꯦ
ꯌꯨꯝ ꯂꯩꯌꯦ
ꯀꯅꯥꯒꯤ
ꯏꯆꯦ ꯏꯆꯦꯉꯧꯕꯤꯍꯣꯏꯒꯤ ꯑꯗꯨꯝ ꯂꯦꯛꯐꯝ ꯀꯩꯀꯩ ꯁꯥꯔꯒ ꯐꯣꯟꯗ ꯌꯥꯝ ꯊꯥꯒꯠꯂꯛꯄꯗꯣ ꯍꯣꯏ
ꯃꯗꯔꯗ
ꯑꯥ
ꯎꯝ
ꯇꯨꯝꯐꯝ ꯆꯥꯛ ꯊꯣꯡꯐꯝ ꯀꯩ ꯀꯩ ꯀ ꯌꯥꯝ ꯂꯩꯕꯗꯣ
ꯃꯣꯏ ꯑꯩꯈꯣꯏ ꯆꯠꯂꯗꯤ ꯈꯔ ꯇꯥꯕꯤꯔꯛꯑꯣ ꯍꯥꯏ ꯌꯥꯅꯤꯅꯦ ꯑꯗꯨꯗꯤ ꯄꯩꯁꯥ
ꯌꯥꯅꯤꯅꯗꯁꯣꯝꯗ ꯍꯥꯏꯈ꯭ꯔꯒ
ꯑꯗꯨꯣ ꯏꯕꯣ ꯄꯨꯔꯣ ꯆꯥꯈꯠꯁꯤꯔꯣ
ꯃꯣꯏ ꯑꯗꯨꯏ ꯃꯃꯤꯡꯗꯣ ꯀꯩꯅꯣ